ꯑꯩꯩꯅ ꯀꯞꯄꯅ ꯑꯒ ꯀꯩ ꯍꯥꯏꯕꯅꯣ
ꯑꯥ ꯀꯥ ꯀꯝꯗꯧꯔꯤꯒꯦ ꯅꯪꯕꯣ ꯍꯥ
ꯑꯗꯨꯝ ꯍꯥꯏꯁꯤꯅꯦ ꯑꯁ ꯑꯩꯒꯤ ꯁꯝꯕꯨꯨ ꯑꯃ
ꯐꯖꯅ ꯇꯥꯗ꯭ꯔꯦ
ꯍꯜꯂꯣ
ꯍꯥꯎ
ꯇꯥꯔꯕꯣ
ꯇꯥꯔꯦ ꯇꯥꯔꯦ ꯅꯪ ꯇꯥꯕ꯭ꯔꯣ
ꯇꯥꯏꯌꯦ
ꯎꯝ
ꯃꯥꯏ ꯀ ꯃꯥꯏ ꯂꯩꯏꯕ
ꯑꯗꯨꯝ ꯄꯔꯩ ꯃꯔꯩꯅꯤ ꯅꯪꯅꯤ ꯀꯃꯥꯏꯅ ꯇꯧꯔꯤꯒꯦ
ꯄꯡꯂꯩ ꯃꯔꯩꯗꯦ
ꯀꯩ ꯅ ꯀꯩꯅꯣ ꯀꯩ ꯅꯨꯃꯤꯠꯇꯅꯣ ꯅꯪ ꯀꯩ ꯅꯨꯃꯤꯠꯇ ꯍꯟꯗꯣꯏꯅꯣ
ꯑꯩꯁꯦ ꯍꯦꯟ ꯍꯜꯂꯅꯤ
ꯅꯠꯇꯦꯗ ꯑꯩꯅ ꯍꯥꯏꯖꯤ ꯀꯩꯅꯣꯗ ꯇꯨꯏꯁꯟ ꯃꯐꯝ ꯇꯨꯏꯁꯟ ꯃꯐꯝꯗ ꯍꯥꯏꯕꯅꯤꯗ
ꯝ ꯎ ꯗꯦꯠ ꯇ꯭ꯋꯦꯟꯇꯤ ꯁꯀꯤ ꯊꯤ ꯊꯥꯔꯦ
ꯇ꯭ꯋꯦꯟꯇꯤ ꯑꯩꯠꯕ ꯑꯣ ꯆꯨꯝꯃꯦ ꯁꯥꯡꯅ ꯂꯩꯒ ꯍꯥꯏꯒꯣ
ꯀꯗꯤ ꯃꯥꯅꯦ ꯇꯗꯤꯦꯄꯣ ꯍꯥꯎꯕ ꯃꯥꯂ
ꯍꯣꯏ ꯊꯥꯔꯇꯤ ꯑꯩꯠꯔꯃꯦ ꯊꯥꯔꯥꯅꯤ
ꯑꯀ ꯑꯗꯨꯏ ꯃꯅꯨꯡꯗ ꯌꯨꯝꯗ ꯂꯩꯔꯅꯤꯗꯅ ꯑꯗꯨꯒ ꯃꯣꯏ ꯕꯤꯦ ꯀꯩꯅꯨ ꯇꯨꯏꯁꯟ ꯃꯐꯝꯒꯤ ꯀꯩꯅꯣ ꯆꯠꯅꯔꯕꯅꯦꯕ
ꯑꯥ
ꯑꯗꯨꯨ ꯆꯂꯗꯤ ꯑꯗꯨ ꯆꯄꯔ ꯆꯂꯅꯦ
ꯑꯣꯀꯦ ꯑꯣꯦ ꯑꯗꯨꯗꯤ ꯑꯗꯨꯗꯤ ꯄ꯭ꯂꯥꯟꯗꯤ ꯇꯧꯗ꯭ꯔꯤꯕ ꯑꯗꯨꯒꯤ ꯇ꯭ꯔꯤꯞꯇꯨꯗꯤ
ꯗꯦꯠꯇꯠꯇꯤ ꯇꯧꯗ꯭ꯔꯤ ꯄ꯭ꯂꯥꯟꯗꯤ ꯇꯧꯔꯦ ꯗꯦꯠ ꯂꯠꯇ
ꯑꯣꯀꯦ ꯑꯣꯀꯦ ꯐꯔꯦ ꯐꯔꯦ ꯑꯗꯨ ꯈꯔ ꯁꯥꯡ ꯂꯩꯗꯣꯔꯦꯅꯦ ꯌꯨꯝꯗ
ꯎꯝ ꯑꯩꯒꯤ ꯈꯨꯠꯇ ꯁꯝꯕꯨ ꯑ ꯑꯃ ꯊꯨꯡꯂꯨ ꯊꯝꯕ
ꯈꯪꯉꯦ
ꯁꯨꯝ ꯆꯥꯎꯈꯠꯂꯦ ꯍꯥꯞꯀꯠꯆꯩ ꯍꯥꯏꯕ ꯑꯗꯨꯝ ꯅꯠꯇꯦ ꯅꯠꯇꯦ
ꯀꯩꯅꯣꯗ ꯈꯨꯗꯥꯡꯁꯤꯗ ꯊꯣꯡꯕꯗ
ꯇꯥꯡ ꯀꯔꯤ ꯀꯧꯗꯦ ꯄꯥꯝꯕꯣꯝꯗꯒꯤ ꯆꯠꯊꯔ ꯆꯠꯊꯔꯑꯒ
ꯑꯗꯨ ꯈꯨꯗꯥꯡ
ꯅꯥ
ꯈꯨꯅꯤꯡꯒꯤ ꯃꯈꯥꯗꯣ
ꯈꯨꯅꯤꯡꯒꯤ ꯃꯈꯥꯗꯣ ꯃꯃꯥꯡꯂꯣꯝꯗꯣ
ꯍꯣꯏ ꯍꯣꯏ ꯍꯣꯏ
ꯑꯗꯣꯝꯗꯒꯤ ꯈꯨꯗꯣꯟ ꯃꯔꯤꯃꯨꯛ ꯆꯠꯂꯒ ꯑꯣ ꯍꯥꯀꯠꯆꯔꯒꯅꯦ ꯄꯣꯝꯂꯤ ꯄꯣꯝꯂꯤꯗꯣ ꯁ ꯍꯣꯏ ꯑꯍꯤꯡꯕ ꯑꯣꯏꯕꯒꯤ ꯑꯗꯨꯗꯣ ꯑꯗꯨꯝ ꯇꯣꯡꯈꯠꯄ ꯌꯥ ꯑꯣꯏꯕ ꯑꯗꯨ ꯂꯦꯟꯅꯦꯕ ꯉꯥꯏꯍꯥꯛꯈꯩ ꯑꯗꯨꯝ ꯍꯧꯔꯛꯀꯗꯧꯔꯤꯕꯗꯤ ꯑꯣ ꯍꯟꯗꯛꯁꯤꯅꯅꯦ ꯍꯥꯀꯠꯆꯕꯁꯨ ꯇꯣꯏꯈꯠꯂꯛꯏꯕ
ꯀꯩ ꯀꯥꯏ ꯌꯥꯅ
ꯈꯣꯡꯒꯤꯣ ꯆ ꯆ ꯑꯩꯈꯣꯏ ꯏꯅꯥꯎꯄꯥ ꯇꯣꯝꯕꯗꯣ ꯃꯥꯁꯨ ꯍꯠꯇ ꯀꯩꯅꯣ ꯏꯁꯀꯤꯟ ꯍꯦꯟꯗꯣꯛꯄ ꯂꯩꯕꯅꯦꯕ ꯑꯩꯒꯤꯗꯤ
ꯑꯥ ꯑꯥ
ꯁ꯭ꯀꯤꯟ ꯂꯧꯊꯣꯛꯎꯔꯦ ꯍꯥꯏꯕ ꯑꯗꯨꯒꯗ ꯂꯗ ꯀꯥꯞꯄ ꯃꯥꯜꯂꯦ ꯏꯁꯀꯤꯟ ꯋꯥꯠ ꯑꯣꯏꯔꯝꯅꯦꯅ ꯑꯩꯁꯨ ꯂꯩꯕ ꯋꯥꯠ ꯍ ꯄꯣꯝꯊꯣꯛꯄ ꯅꯦ ꯏꯁꯀꯤꯟ ꯑꯍꯦꯟꯕ ꯑꯩꯁꯨ ꯑꯗꯨꯝꯕ ꯑꯣꯏꯗꯧ ꯃꯥꯜꯂꯦꯕ ꯏꯁꯀꯤꯟ ꯇꯦꯛꯁ ꯑꯣꯏꯗꯧ ꯃꯥꯜꯂꯦ ꯃꯌꯥꯝ ꯂꯩꯕ ꯍꯣꯏ ꯁꯝꯕ꯭ꯔꯨꯁꯤꯗꯨꯅꯦ ꯑꯩꯒꯤ ꯁꯝꯕ꯭ꯔꯨ ꯃꯌꯥꯝ ꯁꯨꯃꯥꯏꯅ ꯇꯧꯔꯒꯅꯤ
ꯌꯥꯝꯅꯤꯡꯈ꯭ꯔꯦꯅꯦ ꯍꯥꯏꯗꯧꯅꯦ
ꯌꯦ ꯂꯩ ꯍꯅꯗꯤ ꯀꯩꯅꯣ ꯍꯥꯗ
ꯃꯥꯁ ꯂꯣꯏ ꯂꯨꯕꯅꯤꯗ ꯍꯦ ꯑꯃ ꯍ ꯎꯝ ꯌꯦꯡꯃꯟꯗꯕꯁꯨ ꯐꯠꯇꯦ ꯑꯗꯨꯕꯨ ꯍꯥꯏꯗꯤ ꯌꯥꯝꯅ ꯃꯥꯏꯅꯔ ꯑꯣꯏꯕꯁꯤꯡꯗꯨꯗꯤꯀꯣ ꯗꯣꯛꯇꯔꯒꯤꯗꯤ ꯋꯥꯔꯤꯅꯤ ꯅꯪꯅ ꯌꯥꯐꯧ ꯐꯠꯅ ꯆꯨꯝꯅ ꯌꯥ ꯐꯖꯩ ꯍꯥꯏꯔꯗꯤ ꯃꯣꯏ ꯃꯣꯏꯁꯤꯗ ꯌꯦꯡꯉꯨꯔꯗꯤ ꯀꯩꯗ ꯅꯠꯇ꯭ꯔꯒ ꯀꯩꯅꯣ ꯑꯗꯨꯝ ꯍꯥꯏꯔꯛꯀꯅꯤ ꯂꯟꯕꯅꯤ ꯈꯪꯗꯦ ꯕ꯭ꯔꯁ ꯇꯧꯕꯗ ꯑꯗꯨ ꯇꯧ ꯍꯥꯏꯕꯅꯤ ꯈꯪꯗꯦ ꯑꯗꯨꯝ ꯑꯗꯨꯝ ꯂꯩꯕꯅꯤ
ꯔꯤꯝꯁꯇ ꯖꯦꯅꯤꯝꯁꯇ ꯇꯧꯏꯤ ꯑꯍꯨꯝꯂꯛ ꯆꯠꯂꯒ ꯍꯥꯟꯅ ꯐꯪꯉ ꯃꯇꯝ ꯌꯥꯝ ꯃꯥꯡꯉꯤ ꯄꯩꯁꯥ ꯌꯥꯝꯗ ꯇꯥ
ꯍꯣꯏ ꯉꯥꯏꯕꯗꯨꯅꯦ ꯏ ꯌꯥꯝ ꯀꯥꯏꯁꯦ
ꯎꯝ ꯃꯃꯗꯤ ꯌꯥꯝ ꯂꯩꯕ ꯃꯃꯥꯏꯗ ꯇꯧꯔꯒ ꯅꯦ ꯃꯥꯏꯇ꯭ꯔꯣꯖꯦꯟ ꯀꯥꯞ ꯄꯅꯦꯕ ꯅꯥꯏꯇ꯭ꯔꯣꯖꯦꯟꯅ ꯐ꯭ꯔꯤꯖ ꯇꯧꯔ ꯀꯦꯜꯍꯟꯕꯗꯣ ꯑꯗꯨꯝꯕ ꯃꯌꯥꯝ ꯇꯧꯕꯅꯦ ꯑꯗꯨ ꯎ
ꯑꯗꯣ ꯑꯗꯨꯒꯨꯝꯕꯗꯣ ꯑꯩꯈꯣꯏ ꯂꯪꯅꯒ ꯊꯥꯏꯅꯒꯤ ꯃꯩꯇꯩꯒꯤ ꯂꯥꯏꯌꯦꯡ ꯍꯥꯏꯒꯗ꯭ꯔꯥ ꯂꯪ ꯑꯍꯤꯡꯕ ꯅꯠꯇꯔꯒ ꯀꯤꯁꯜꯂꯒ ꯅꯣꯡꯉꯥꯜꯂꯒ ꯀꯦꯜꯂꯝꯃꯦ ꯀꯥꯏꯅ ꯭ꯔ ꯑꯗꯨꯗꯤ ꯐꯠꯇꯕ꯭ꯔꯥ
ꯊꯗꯠ ꯄ
ꯑꯗꯨ ꯑꯃꯨꯛ ꯆꯣꯡꯉꯛꯑꯦ ꯍꯥꯏꯗꯣ ꯅꯠꯇ꯭ꯔ
ꯣ ꯃꯔꯨꯗꯣ ꯍ ꯍ
ꯑꯥ
ꯠꯂꯣꯏꯗꯕ ꯂꯩ
ꯎꯝ
ꯑꯃꯨꯛ ꯍꯧꯔꯛꯇꯣꯏꯅꯦꯕ ꯍꯣꯏ ꯐ ꯌ ꯃꯊꯔ
ꯍ ꯑꯣꯀꯦ
ꯌꯥꯃꯅ
ꯑꯥ
ꯊꯝꯖꯔꯒꯦ ꯂꯥꯛ
ꯅꯪꯗꯤ ꯍꯣꯔꯦꯟ ꯄꯨꯡ ꯀꯌꯥꯗ ꯍꯟꯗꯣꯏꯕ
ꯅꯣꯏꯗꯣ ꯄꯨꯡ ꯑꯍꯨꯝ ꯃꯔꯤ ꯑꯗꯨꯋꯥꯏ ꯂꯥꯛꯀꯦ ꯍꯥꯏꯔꯛꯄꯅꯦ ꯑꯩꯁꯦ ꯊꯦꯡꯉꯅꯤ ꯌꯦ ꯏ ꯏꯗ ꯆꯗꯤ ꯆꯕ
ꯕꯗꯅꯔ
ꯅꯠꯇꯦ ꯃꯅ ꯐꯅꯤ
ꯑꯣ ꯑꯣꯀꯦ ꯑꯣꯀꯦ ꯍꯣꯏ ꯍꯟꯗꯛꯇꯤ ꯗꯦꯕ ꯀꯟꯕꯁꯨ ꯀꯨꯝꯉꯦꯅꯦ
ꯑꯩꯔꯣ ꯀꯩꯅꯣ ꯍꯌꯦꯡꯗꯣ ꯑꯩꯈꯣꯏꯒꯤ ꯂ ꯂꯥꯏꯖꯔꯣ ꯀꯥꯕ ꯂꯩꯕꯅꯤꯅ ꯌꯥꯔꯣꯏꯗꯕ ꯅ ꯇꯥꯅ ꯆꯈꯗꯅ
ꯑꯥ
ꯑꯩ ꯍꯌꯦꯡ ꯆꯠꯄꯗꯤ ꯌꯥꯔꯣꯏꯕ
ꯑꯥ
ꯊꯁꯦ ꯆ
ꯍꯀꯠꯁ ꯑꯗꯨꯝ ꯂꯩꯔꯕ ꯑꯩꯕꯨ ꯀ ꯂꯧꯧꯗꯣꯏꯅꯦ ꯈꯟꯗꯦ
ꯀꯦꯁ ꯇ ꯑꯣꯏ ꯑꯣꯏꯖꯦ ꯀꯩ ꯁ꯭ꯔ ꯌꯖꯨꯔꯕ
ꯍꯣꯏ
ꯑꯣꯟꯊꯣꯛ ꯑꯣꯟꯊꯣꯛꯄ ꯄ꯭ꯔꯣꯕ꯭ꯂꯦꯝ ꯉꯥꯛꯇ ꯅꯪꯉꯣꯟꯗ ꯊꯦꯡꯅꯩ ꯃꯌꯥꯝꯁꯦ
ꯣꯉ ꯇ
ꯍꯝ ꯑꯦꯍ
ꯈꯪꯗꯦꯗ ꯑꯩꯅ ꯈꯨꯠ ꯌꯥꯎꯃꯟꯕꯒꯤ ꯉꯥꯛꯇꯅꯦ
ꯌꯥꯎꯔꯨꯅꯤ ꯉꯥꯛꯇ ꯇꯨꯃꯤꯟꯅ ꯂꯩꯇꯦ ꯅꯈꯨꯠꯇꯨꯁꯨ ꯅꯪꯒꯤ ꯐꯣꯟꯗꯨꯅ ꯀꯃꯥꯏꯅ ꯇꯧꯔꯦ
ꯈꯪꯗꯦꯕꯣ ꯂꯩꯁꯤꯗꯤ ꯍꯥꯏꯔꯒ ꯃꯇꯝꯁꯦ ꯌꯥꯝ ꯁꯪꯗꯕꯤ ꯂꯩ
ꯅꯠꯇꯦ ꯂꯩꯕ ꯂꯩꯗꯕ ꯅꯠꯇꯦ
ꯑꯃꯗꯣ ꯌꯥꯔꯛ ꯇꯧ ꯃꯥꯟꯗꯦ ꯂꯤꯁꯤꯡ ꯇꯔꯥ ꯍꯦꯟꯅ ꯍꯥꯞꯐꯟꯕꯅꯤꯅ
ꯀꯩꯅꯣ ꯐꯤꯐꯇꯤꯟꯗꯣ ꯀꯌꯥ ꯄꯤꯌꯦ
ꯑꯩꯁ ꯑꯗꯨꯗꯤ ꯐꯤꯞꯇꯤꯟꯗꯤ ꯈ ꯑꯣ ꯅꯣꯠ ꯐꯤꯞꯇꯤꯟꯗꯤ ꯈꯪꯗꯤꯌꯦ ꯌꯦꯡꯗ꯭ꯔꯗꯤ ꯈꯪꯉꯣꯏꯗꯥ ꯀꯩꯅꯣ ꯅꯪ ꯅꯪ ꯑꯗꯨꯗꯣ ꯑꯗꯨ ꯑꯣꯏꯅ ꯂꯩꯔꯒꯦ ꯍꯥꯏꯔ ꯍꯥꯏꯁꯦ
ꯑꯗꯨꯗꯣ ꯍꯥꯏꯐꯦꯠ ꯌꯦꯡꯅꯔꯝꯕꯅꯦꯕ ꯏꯅꯥꯎꯄꯥꯒ ꯑꯩꯒ ꯑꯗꯨ ꯑꯗꯨꯒ ꯃꯃꯜꯗꯤ ꯄꯥꯛ ꯈꯦꯠꯅꯗꯦ ꯑꯗꯨ ꯑꯗꯣ ꯊꯥꯔꯇꯤ ꯌꯧꯒꯦ ꯇꯧꯕ ꯀꯩꯅꯣꯝ ꯇꯧꯕꯅꯦꯕ
ꯑꯥ
ꯑꯗꯨꯗꯣ ꯌꯥꯔꯗꯤ ꯑꯃꯨꯛ ꯄꯥꯛ ꯈꯦꯠꯅꯗ꯭ꯔꯤꯕ
ꯎꯝ ꯑꯗꯣ ꯅꯪꯒꯤꯗꯨꯗꯤ ꯑꯩꯅ ꯍꯥꯏꯗꯤ ꯅꯪꯒꯤ ꯍꯧꯖꯤꯛ ꯍꯧꯖꯤꯛ ꯄꯥꯏꯗꯣ ꯅꯪꯒꯤ ꯄ꯭ꯔꯣꯕ꯭ꯂꯦꯝꯗꯣ ꯑꯃ ꯌꯥꯗ꯭ꯔꯤꯕꯕ ꯍꯧꯖꯤꯛꯁꯦ ꯑꯗꯨꯝ ꯐꯤꯐꯇꯤ ꯊ꯭ꯔꯤꯗꯩ ꯀꯩꯅꯣ ꯇꯧꯗꯕꯤ
ꯑꯗꯨ ꯈꯪꯗꯤꯌꯦ ꯑꯃꯨꯛꯁꯨ ꯌꯥꯏ ꯍꯧꯖꯤꯛꯅ ꯑꯃꯨꯛ ꯁꯚꯦꯟꯇꯤ ꯊ꯭ꯔꯤ ꯑꯣꯏꯔꯤ ꯉꯁꯥꯏ ꯉꯥꯛꯇꯪꯒꯤ ꯃꯃꯥꯡꯗ ꯑꯩꯠꯇꯤ ꯐꯥꯏꯚ ꯑꯣꯏꯍꯧꯕꯅꯦꯕ ꯑꯗꯨ ꯇꯞꯅ ꯆꯠꯂꯦꯕ ꯉꯍꯥꯡꯒꯩꯅ ꯌꯥꯝ ꯊꯨꯅ ꯆꯠ ꯄꯤꯅꯦꯕ ꯇꯥꯕꯤꯅꯦꯕ ꯃꯤꯅꯤꯠ ꯑꯃꯗ ꯍꯧꯖꯤꯛꯅ ꯃꯤꯅꯤꯠ ꯐꯅꯌꯥꯝꯗꯨꯝ ꯆꯠꯂꯦ ꯑꯗꯣ ꯀꯩꯅꯣꯗꯗꯤ ꯆꯥꯔꯖꯁꯦ ꯗꯥꯏꯔꯦꯛ ꯆꯥꯔꯖꯁꯦ ꯁꯨꯡꯇꯧ ꯇꯧꯔꯛꯇ꯭ꯔꯦꯕ
ꯑꯥ
ꯄꯋꯥꯔ ꯕꯦꯡꯛ ꯇꯩꯁꯨꯝ ꯇꯧꯔ ꯂꯩꯔꯦꯕ ꯄꯋꯥꯔ ꯕꯦꯡꯗꯩ ꯁꯨꯝ ꯆꯠꯄ ꯗꯥꯏꯔꯦꯛ ꯇꯧꯔꯒꯅ ꯇꯧꯕꯩ ꯇꯥꯏꯞꯇ ꯁꯨꯡꯀꯥ ꯀꯥꯗꯦ ꯀꯔꯤ ꯍꯥꯏꯅꯤꯡꯉꯤꯅꯣ ꯈꯪꯗꯦ ꯑꯩ ꯆꯥꯖꯔ ꯃꯀꯣꯛꯇꯨ ꯌꯥꯗ꯭ꯔꯕ ꯖꯤꯅꯦ ꯑꯩ ꯅ ꯈꯜꯂꯤꯁꯦ ꯑꯗ ꯑꯇꯣꯞꯄꯗꯩ ꯑꯃꯨꯛ ꯇꯧꯔ ꯆꯪꯗ꯭ꯔꯤꯕ
ꯆꯥꯔꯖꯔ ꯄꯨꯂꯞ ꯁꯤꯟꯇꯣꯛꯑꯒ ꯇꯧꯕꯗꯨꯗ
ꯑꯥ ꯆꯥꯔꯖꯔ ꯍꯥꯏ ꯆꯥꯖꯔ ꯑꯝꯇ ꯇꯧ ꯌꯥꯗ ꯃꯤꯒꯤ ꯆꯥꯔꯖꯔꯗꯩ ꯑꯣꯏꯔꯁꯨ ꯑꯗꯣ ꯍꯧꯖꯤꯛꯇꯤ ꯑꯃꯨꯛ ꯈꯒ ꯌꯥꯔꯦ ꯀꯣ ꯑꯩꯅ ꯌꯦꯡꯗꯣ ꯉꯔꯥꯡ ꯍꯧꯖꯤꯛꯤ ꯍꯧꯖꯤꯛ ꯁꯚꯦꯟꯇꯤ ꯊ꯭ꯔꯤꯃꯨꯛ ꯂꯩꯕ ꯑꯃꯨꯛ ꯍꯧꯈ꯭ꯔꯦꯕ
ꯑꯥ
ꯃꯤ ꯑꯃ ꯍꯦꯜꯂꯛꯑꯦ ꯇꯥꯗꯦ ꯑꯗꯨꯗꯤ ꯑꯃꯨꯛ ꯌꯥꯕ ꯍꯧꯗꯣꯔꯔꯕꯁꯤꯅꯦ ꯑꯩ ꯈꯜꯂꯤꯁꯦ
ꯎꯝ ꯏ ꯑꯣꯏꯣꯏ
ꯑꯩꯅ ꯂꯃꯟꯕꯒꯤꯔ ꯈꯪꯗꯦꯕ ꯐꯣꯟꯁꯦ ꯕꯦ ꯔꯤ ꯁ ꯇꯧꯈ꯭ꯔꯕꯒꯅꯤ ꯇꯧꯈ꯭ꯔꯕꯒꯅꯤ ꯃꯐꯝꯗ
ꯑꯣꯏꯣꯏꯗꯕꯅꯤ ꯅꯈꯨꯠꯅꯤ ꯑꯁ ꯈꯪꯗꯦꯗ ꯃꯊꯣꯡ ꯃꯔꯝ ꯈꯪꯗꯦꯗ ꯅꯪ ꯑꯗꯨꯅꯅꯤꯗ
ꯆꯦꯛꯁꯤꯟꯗꯕ ꯂꯪꯊꯣꯛꯄ
ꯑꯗꯨꯅꯤ ꯑꯗꯣ ꯑꯗꯨꯒꯤ ꯍꯥꯏꯨꯔꯗꯤ ꯅꯪ ꯐꯣꯟꯗꯣ ꯑꯇꯥꯡꯕ ꯄꯥꯏꯗꯧꯅ ꯐꯩꯗ ꯑꯇꯥꯡꯕꯈꯜꯂꯛꯏꯔꯅꯣ
ꯑꯇꯥꯡꯕꯄꯥꯥꯏꯔꯗꯤ ꯁꯤꯂꯝꯉꯔꯣꯏ ꯇꯕꯅꯦ
ꯅꯪꯒꯤ ꯏꯟꯁꯇꯤꯡꯗꯨꯅꯤꯅꯦ
ꯅꯪꯥꯟ ꯑꯉꯥꯡꯗ ꯊꯣꯡꯕꯗ ꯃꯌꯥꯝꯗ ꯂꯣꯏ ꯂꯛꯏꯅꯦ ꯏꯅꯥꯎ ꯀꯩꯒꯗ ꯐꯗꯤ ꯐꯣꯟꯁꯦ ꯌꯥꯝ ꯀꯩꯅꯣ ꯇꯧꯅꯩꯗꯅ
ꯎꯝ
ꯏꯖꯤꯒ ꯍꯣꯗ ꯍꯕꯗ
ꯎꯁꯤꯠꯇꯔꯤ ꯈꯛ ꯀꯅ ꯐꯨꯖꯤꯜꯂ ꯅꯣꯏꯒꯤ ꯃꯑꯣꯡꯗꯨꯅꯅꯤꯅꯦ ꯑꯉꯥꯡꯈꯩꯅ ꯇꯧꯔꯤꯗꯣ ꯀꯌꯥꯁꯦꯩꯅꯣ ꯑꯣꯏꯗꯤ ꯁꯤꯗꯩꯁꯤꯗ
ꯍ
ꯍ ꯑꯣꯖꯥ ꯃꯥꯟꯖꯗ꯭ꯔꯦ ꯌꯥꯗ꯭ꯔꯦꯗ
ꯍꯥꯐꯇ ꯎ ꯍꯣꯏ ꯍꯣꯏ ꯊꯃꯒ ꯑꯩꯁꯨ ꯁꯣꯝꯗ ꯌꯥ ꯀꯔ ꯃꯣꯏ ꯀꯩꯗꯣꯏ ꯏꯟꯖꯥꯡ ꯁꯦꯝꯕ ꯍꯧꯔꯣꯏ
ꯑꯣ ꯍꯣꯔꯦꯟ ꯅꯨꯃꯤꯗꯥꯡꯒꯤꯔꯣ
ꯑ ꯅꯪꯟꯦ ꯍꯥꯏ ꯇꯔꯦ ꯅꯣꯡꯉꯥꯟꯗꯤ ꯂꯥꯛꯄꯒꯦ
ꯎꯝ ꯍꯣꯏ ꯍꯣꯏ ꯊꯝꯃꯣ ꯊꯝꯃꯣ
ꯊꯝꯗ
ꯎꯝ